ꯆꯥꯔꯦ ꯎ ꯅꯪꯗꯤ ꯌꯥꯝ ꯊꯨꯅ ꯇꯥꯔꯦ ꯍꯟꯗꯛꯀꯤꯗꯨꯗꯤ
ꯀꯩꯗꯧꯔꯝꯃꯤꯅꯣ ꯅꯪꯒꯤ ꯁꯦ
ꯑꯩ ꯑꯗꯨꯝ ꯐꯃꯨꯡꯗ ꯂꯩꯗ ꯆꯥꯛ ꯆꯥ ꯇꯣꯛꯇ ꯉꯥꯏꯔꯤ
ꯑꯗꯒꯤ ꯆꯥ ꯇꯣꯛꯄꯒꯤ ꯆꯠꯄ ꯈꯣꯠꯄꯗꯤ ꯇꯧꯗ꯭ꯔꯕꯣ
ꯆꯥ ꯇꯣꯛꯄꯒꯤ ꯆꯠꯂꯨꯈꯤꯒꯦ ꯍꯣꯏ ꯊꯣꯡꯒꯥꯟꯗꯁꯨ ꯉꯥꯛ ꯆꯠꯂꯨꯈꯤꯒꯦ ꯑꯐꯕ ꯄꯥꯎꯇꯥꯛ ꯑꯃ ꯄꯤꯕꯤꯔꯦ
ꯇꯨꯝ ꯐꯝꯖꯤꯜꯂ ꯇꯨꯝꯁꯤꯜꯂ ꯂꯩꯕꯗꯣ ꯅꯨꯡꯉꯥꯏꯇꯕꯅꯤ ꯆꯥꯇꯣꯛꯄꯒꯤꯀꯣ
ꯍꯣꯏ ꯑꯗꯨꯕꯨꯗꯤ ꯅꯨꯡꯉꯥꯏꯇꯕꯅꯤ ꯈꯪꯗꯦꯗ ꯍꯧꯗꯣꯂꯛ ꯇ꯭ꯔꯗꯤ ꯇꯨꯃꯤꯟ ꯂꯩꯁꯟꯒꯤꯗꯧꯕ ꯖꯥꯠꯅꯤꯗ ꯍꯧꯗꯣꯂꯥ
ꯑꯩ ꯃꯉꯥ ꯃꯈꯥꯏ ꯁ꯭ꯋꯥꯏꯗ ꯗꯨꯝ ꯍꯧꯗꯣꯛꯄꯤꯔꯛꯀꯦ
ꯃꯈꯥꯢ ꯑꯗꯥꯢꯗ ꯑꯗꯨꯝ ꯍꯧꯔꯛꯑꯣ ꯑꯗꯨꯅ ꯐꯩ
ꯈꯤꯇꯪ ꯅꯣꯡꯃꯒꯤ ꯈꯤꯇꯪ ꯍꯨꯃꯥꯡ ꯇꯥꯊꯣꯛꯈꯤꯕꯗꯣ ꯑꯗꯨꯝꯗꯤ ꯆꯥꯕ ꯈꯣꯠꯄ ꯇꯧ ꯄꯨꯂꯞ ꯏꯁꯥꯗꯣ ꯈꯤꯇꯪ ꯑꯥꯏ ꯆꯥꯅꯤꯡꯕ ꯐꯥꯎꯕꯗꯣ ꯐꯥꯎꯋꯦꯕ ꯅꯠꯇ꯭ꯔꯗꯤ ꯑꯗꯨꯝ ꯐ ꯐꯝꯖꯤꯜꯂꯒ
ꯑꯗꯨ ꯀꯩꯒꯤꯅꯣꯗ ꯅꯨꯡꯇꯤ ꯅꯨꯡꯇꯤꯒꯤ ꯀꯩꯅꯣꯝꯃ ꯑꯗꯨꯝ ꯍꯦꯛ ꯇ ꯌꯥꯗꯕꯩ ꯇꯧꯏꯗꯣ ꯑꯩꯗꯤ ꯄꯥꯝꯗꯦ ꯑꯗꯨꯗꯤ ꯇꯜꯂꯦ ꯌꯥꯝꯅ ꯋꯥꯏꯑꯦ ꯉꯥꯏꯒꯕꯗꯁꯨ
ꯁꯨꯝ ꯎꯕꯗꯒꯤ ꯍꯦꯛꯄ ꯋꯥꯅꯦ
ꯎꯝ ꯍꯌꯦꯡꯁꯨ ꯑꯗꯨꯝ ꯂꯩꯍꯧꯔꯁꯦ ꯍꯥꯏꯔꯛꯑꯅꯤ ꯅꯣꯏ ꯀꯥꯡꯕꯨ
ꯎꯝ ꯍꯣꯏꯗ ꯑꯗꯨꯕꯨꯗꯤ ꯑꯗꯣ ꯑꯩ ꯕꯥꯔꯗꯦꯗꯣ ꯀꯩꯀꯩ ꯇꯧꯖꯦ ꯁꯥꯏꯅ ꯅꯪꯁꯨ ꯑꯗꯨꯝ ꯈꯤꯇꯪ ꯈꯜꯂꯛꯑꯣꯅꯦ
ꯑꯣ ꯑꯗꯨ ꯍꯣꯏ ꯅꯪ ꯑꯍꯥꯟꯕꯒꯤ ꯀꯗꯥꯏꯗ ꯇꯧꯒꯦ ꯍꯥꯏꯅꯣꯗꯨꯃ ꯍꯥꯟꯅ ꯍꯥꯏꯔꯣ ꯅꯪꯅ ꯑꯣꯏꯕ ꯌꯥꯕꯗꯨ ꯁꯨꯝ ꯇꯥꯟꯅꯕ ꯌꯥꯏꯗꯅ ꯍꯥꯏꯗꯤ ꯑꯗꯨꯒꯤ ꯃꯇꯨꯡ ꯏꯟꯅ ꯁꯤꯟꯕ ꯂꯥꯡꯕꯗꯣ ꯃ ꯂꯝꯍ ꯑꯥ ꯃꯃꯥꯡ ꯆꯠꯇꯣꯏ ꯑꯣꯏꯔꯗꯤ ꯌꯥꯝ ꯁꯤꯟꯕꯗꯨꯁꯨ ꯐꯔꯛ ꯇꯥꯔꯒꯗꯤ ꯍꯥꯏꯕ ꯑꯃ ꯂꯩꯗꯅꯀꯣ
ꯁꯦ ꯑꯩ ꯀꯅꯥꯝ ꯀꯧꯔꯔꯣꯏꯒꯦ ꯅꯪ ꯅꯪꯒ ꯑꯩꯒ ꯃꯌꯥꯝ ꯃꯣꯏꯔꯥꯡ ꯊꯦꯡꯕꯤꯗꯨꯅꯦ ꯑꯩꯈꯣꯏ ꯃꯔꯤꯗꯣ ꯑꯗꯨꯝ ꯇꯧꯔꯅꯦꯕ ꯆꯠꯄꯕꯨꯗꯤ ꯑꯃꯗꯣ ꯁꯪꯉꯤ ꯁꯪꯗꯦ ꯑꯗꯨ ꯑꯗꯨꯗꯤ ꯑꯩꯅꯗꯤ ꯀꯃꯥꯏꯅ ꯍꯥꯏꯕꯅꯤ ꯅꯣꯏꯅ ꯑꯗꯨꯝ ꯍꯥꯏ ꯑꯗꯣ ꯑꯩꯅꯁꯨ ꯑꯃꯨꯛ ꯍꯦꯛꯇ ꯁꯖꯥꯎ ꯍꯖꯥꯎ ꯂꯥꯡꯗꯧꯕ ꯅꯠꯇꯦꯅꯦ ꯑꯩꯗꯣ ꯇꯥꯏꯑꯦ ꯈꯣꯠꯂꯦ ꯑꯩꯅꯒ ꯍꯦꯛꯇ ꯍꯥꯏꯔꯒ ꯇꯧꯕꯁꯨ ꯅꯨꯡꯉꯥꯏꯇꯕ ꯍꯧꯕꯁꯨ ꯑꯃꯨꯛ
ꯎꯝ
ꯅꯣꯏ ꯑꯩꯗꯤ ꯑꯗꯨꯃꯥꯏ ꯅꯣꯏꯅ ꯍꯧꯕꯗ ꯍꯥꯏꯐꯦꯠ ꯐꯔꯛꯄꯗꯤꯗꯨ
ꯅꯠꯇꯦꯍꯦ ꯑꯗꯨꯗꯤ ꯑꯩꯈꯣꯏꯅ ꯍꯧꯕꯗꯤ ꯑꯈꯣꯏꯅ ꯑꯈꯣꯏꯅ ꯍꯧꯕꯕꯨꯗꯤ ꯍꯧꯗꯣꯏꯅꯦ ꯑꯗꯣ ꯑꯍꯥꯟꯕꯗ ꯑꯗꯨꯗꯒꯤ ꯅꯪꯅ ꯍꯥꯟꯅ ꯑꯦ ꯁꯨꯃꯥꯏꯅ ꯇꯥꯔꯦ ꯁꯨꯃꯥꯏꯅ ꯇꯧꯁꯦ ꯃꯌꯥꯝ ꯍꯥꯏꯕꯗꯨꯗꯤ ꯍꯥꯏꯗꯕ ꯌꯥꯔꯣꯏ ꯅꯁꯥꯅ ꯍꯥꯟꯅ
ꯍꯣꯏ ꯑꯗꯨ ꯃꯣꯏꯅ ꯈꯪꯕꯤꯔꯗꯤ ꯐꯕ ꯑꯩꯅ ꯄꯩꯁꯥ ꯅꯨꯡꯁꯥ ꯂꯩꯕ ꯄꯣꯠ ꯅꯠꯇꯕꯤꯅꯤꯅ ꯑꯃꯨꯛ ꯃꯣꯏꯅ ꯑꯃꯨꯛ ꯁꯖꯥꯔ ꯂꯥꯎꯖꯥꯎꯒꯤ ꯋꯥꯈꯜꯗ ꯑꯃꯨ ꯈꯟꯈꯗꯁꯨ
ꯀꯩꯝꯈꯂꯣꯏ ꯃ ꯆꯥꯛ ꯆꯥꯔ ꯑꯃꯈꯛꯇꯅꯤ ꯀꯩꯅꯣ ꯆꯥꯗꯣꯏꯁꯦ
ꯑꯩꯗꯤ ꯌꯨꯝꯗꯁꯨ ꯀꯅꯥꯝꯁꯨ ꯀꯧꯔꯣꯏ ꯀꯅꯥꯝꯁꯨ ꯇꯧꯔꯣꯏ ꯑꯗꯨ ꯑꯩ ꯁꯨꯝ ꯆꯤꯡꯗ ꯑꯣꯏꯅ ꯌꯦꯟ ꯑꯗꯨꯝ ꯈꯔ ꯉꯧꯔꯒ ꯅꯍꯥꯟꯒꯤ ꯆꯥꯕ ꯑꯗꯨꯃꯥꯏꯅ ꯈꯣꯏꯍꯨꯝ ꯆꯥꯕꯗꯣ ꯑꯗꯨꯃꯥꯏꯅ ꯁꯤꯗꯒꯤ ꯑꯪꯒ꯭ꯔꯨ ꯑꯪꯒ꯭ꯔꯨ ꯆꯔꯣꯡ ꯑꯃꯅꯤ ꯄꯨꯕꯤꯈ꯭ꯔꯅꯤ ꯍꯥꯏ ꯀꯥꯏ ꯇꯧꯅꯤ ꯏꯁ ꯄꯥꯏ ꯀꯨꯝ ꯇꯧꯔ ꯃꯣꯏꯒꯤꯗꯣ ꯁꯦꯝꯕ ꯌꯥꯔꯦ ꯎ
ꯎꯝ ꯍꯣ ꯑꯗꯨ ꯅꯪꯅ ꯍꯥꯟꯅꯕꯨꯗꯤ ꯍꯥꯏꯔꯛꯄ ꯑꯃꯗꯤ ꯆꯪꯉꯦꯕ ꯑꯦ ꯁꯨꯃꯥꯏꯅ ꯇꯧꯔ ꯁꯨꯃꯥꯏꯅ ꯇꯧꯔꯁꯦꯅ ꯑꯗꯣ ꯑꯗꯨ ꯍꯥꯏꯔ ꯃꯇꯨꯡꯗꯨꯗ ꯑꯗꯨꯝ ꯀꯩꯅꯣ ꯈꯛꯇꯪ ꯆꯥꯕ ꯈꯛꯇꯪ ꯑꯣꯏꯔꯁꯨ ꯂꯥꯛꯆ ꯂꯥꯛꯑꯣꯅ ꯍꯥꯏꯔꯒ ꯑꯗꯨꯃꯥꯏꯅ ꯇꯧꯗꯕꯗꯤ ꯌꯥꯔꯣꯏ ꯑꯗꯨ ꯀꯔꯤ ꯑꯍꯦꯟꯕ ꯇꯧꯅ ꯂꯩꯇꯦꯗ ꯆꯥꯛꯇꯨꯃ ꯇꯧꯔꯣ ꯀꯩꯅꯣ ꯖꯨꯁ ꯑꯃ ꯊꯛꯑꯁꯤ ꯑꯗꯨ ꯏꯔꯣꯟꯕꯒꯨꯝꯕ ꯑꯃ ꯍꯥꯞꯁꯦ ꯍꯥꯏꯔꯁꯨ ꯌꯥꯔꯦ ꯑꯣꯔ ꯀꯥꯂꯦꯖꯥꯒꯨꯝꯕ ꯃꯦꯠꯁꯦ ꯍꯥꯏꯕ꯭ꯔꯥ ꯌꯥꯔꯦꯗ ꯃꯊꯦꯜ ꯑꯅꯤꯅ ꯑꯅꯤꯔꯛ ꯑꯍꯨꯝꯂꯛ ꯊꯕꯤ ꯈꯔ ꯀꯣꯛ ꯁꯣꯏꯔ ꯂꯣꯏꯔꯦ ꯑꯇꯩ ꯑꯇꯩꯗꯤ
ꯊꯕꯤ ꯈꯔꯒ
ꯗꯨꯗꯤ ꯆꯥꯅꯤꯡꯗ꯭ꯔꯤ ꯑꯩꯗꯤ
ꯑꯗꯨꯗꯤ ꯑꯇꯣꯞꯄ ꯆꯥꯐꯝ ꯂꯩꯇꯦꯌꯦ ꯊꯥꯊꯥꯒꯤ ꯑꯈꯣꯏꯒꯤ ꯍꯩꯅꯧ ꯃꯈꯣꯡ ꯂꯪꯕꯥ ꯈꯣꯡꯝꯕꯝꯗ ꯑꯗꯨꯋꯥꯏꯗ ꯆꯥꯕ ꯇꯥꯕ ꯑꯗꯨꯋꯥꯏ ꯁꯨꯝ ꯆꯥꯅꯕꯅꯦ ꯒꯨꯅꯥꯢꯠꯗꯤ ꯈꯔ ꯄꯨꯔ ꯆꯠꯄ ꯑꯈꯣꯏꯗꯤ ꯒꯨꯠꯅꯥꯏꯠ ꯂꯩꯇꯦ
ꯑꯗꯨ ꯀꯥꯡ ꯌꯥꯝ ꯆꯤꯛꯏ ꯍꯥꯏꯕ ꯑꯗꯨ ꯃꯐꯝꯗꯣ ꯑꯗꯨꯅꯤ ꯍꯥꯏꯁꯦ
ꯑꯗꯨꯗꯤ ꯀꯥꯏ ꯆꯥꯕꯅꯤꯅ ꯂꯝꯍꯥꯡ ꯂꯥꯏ ꯃꯃꯥꯡ ꯆꯥꯕ ꯅꯠꯇ꯭ꯔꯒꯅ ꯑꯈꯣꯏꯒꯤ ꯚꯤꯌꯨ ꯌꯦꯡꯕꯝ ꯗꯨ ꯆꯥꯕ ꯇꯥꯕ ꯄꯤꯃꯨ ꯍꯥꯏꯗꯤ ꯑꯈꯣꯏꯒꯤ ꯁꯥꯃꯨ ꯃꯈꯣꯡ ꯃꯅꯥꯛꯀꯤꯗꯣ
ꯑꯣ ꯑꯗ꯭ꯋꯥꯏꯅ ꯀꯥꯡ ꯈꯤꯇꯪ ꯐꯒꯗ꯭ꯔꯥ
ꯃꯊꯛꯇꯤ ꯀꯥꯡ ꯆꯤꯛꯑꯣꯏꯌꯦ
ꯑꯗꯨ ꯃꯊꯛ ꯀꯥꯡꯁꯤ ꯑꯣꯏꯗ꯭ꯔꯗꯤꯅꯦ ꯑꯥꯑꯥ ꯀꯩꯅꯣ ꯇꯧꯔꯁꯦ ꯑꯃ ꯍꯧꯖꯤꯛꯀꯤ ꯀꯩꯅꯣꯗ ꯌꯥꯀꯦ ꯑꯉꯥꯡ ꯁꯥꯟꯅꯐꯝ ꯂꯩꯕꯗꯣ ꯑꯗꯨ ꯑꯗꯨꯅꯦ ꯑꯗꯨ ꯅꯠꯇ꯭ꯁꯨ ꯌꯥꯅꯤꯌꯦ ꯀꯩꯅꯣ ꯇꯧꯕꯗꯣ ꯑꯥ ꯑꯩꯈꯣꯏꯅ ꯚ꯭ꯌꯨ ꯌꯦꯡꯕꯗꯣ ꯀꯩꯅꯔꯣꯝꯒꯤ ꯄꯣꯁ ꯀꯌꯥꯝ ꯇꯧꯅꯕꯗꯣ ꯅꯣꯏꯅ ꯄꯣꯁ ꯑꯝꯗ ꯄꯥꯏꯔꯒ ꯑꯗꯨꯏꯒꯤ ꯑꯗꯨ ꯃꯊꯛꯇ ꯑꯗꯨꯝ ꯇꯧꯔꯁꯨ ꯌꯥꯏꯗ ꯌꯥꯗ꯭ꯔꯣ
ꯗꯨꯁ ꯁꯥꯒꯅꯤꯌꯦ ꯁꯥꯠ ꯊꯤ ꯂꯩꯃꯥꯡ ꯃꯊꯛ ꯊꯥꯖꯤꯟꯕꯁꯨ ꯅꯨꯡꯉꯥꯏꯇꯦꯅ
ꯑꯗꯨꯗꯤ ꯀꯩꯅꯣꯗ ꯑꯗꯨꯗꯤꯅꯦ ꯃꯅꯤꯡ ꯑꯣꯏꯔꯞꯅ ꯀꯩꯅꯣ ꯇꯧꯕꯗꯣ ꯂꯥꯏꯍꯥꯎ ꯍꯔꯣꯛꯄꯗꯨꯅꯦ ꯅꯍꯥꯟ ꯅꯍꯥꯟꯗꯦꯕꯒꯤ ꯁꯥꯏꯠꯀꯤ ꯈꯪꯕ꯭ꯔꯥ ꯁꯥꯏꯁꯤ ꯆ ꯆꯥꯟꯅꯔꯝꯕꯅꯤꯅ ꯇꯧꯕꯗꯨꯅꯤꯅ ꯍꯥꯟꯅ
ꯑꯗꯩꯒꯤ ꯑꯗꯨ ꯅꯠꯇ꯭ꯔꯁꯨ ꯀꯩꯅꯣꯝ ꯆꯥꯕ ꯌꯥꯏꯌꯦ ꯀꯩ ꯍꯥꯏꯈꯔꯦ ꯑꯩꯈꯣꯏꯒꯤ ꯀ꯭ꯋꯥꯛꯊꯣꯛꯐꯝ ꯂꯩꯕ ꯖꯒꯥ ꯑꯩꯈꯣꯏꯅ ꯅꯍꯥꯟ ꯍꯥꯏꯐꯝ ꯂꯩꯕꯗꯣ ꯁꯪ ꯂꯩꯕꯗꯣ ꯑꯗꯨꯗ ꯆꯥꯔꯁꯨ ꯌꯥꯅꯤ
ꯑꯣ ꯑꯣ ꯑꯣ ꯍꯣꯏ ꯑꯗꯨꯁꯨ ꯌꯥꯏ ꯍꯣꯏ ꯌꯥꯔꯦ ꯐꯔꯦ ꯑꯗꯨꯃꯥꯏꯅ
ꯑꯗꯨ ꯅꯪ ꯀꯩꯀꯩ ꯐꯛ ꯅꯨꯡꯗꯨ ꯗꯪ ꯄꯨꯕꯤꯌꯨꯀꯣ ꯑꯩꯈꯣꯏꯗꯤ ꯀꯩꯝ ꯂꯩꯖꯗꯦ
ꯃꯤ ꯌꯥꯔꯒ
ꯑꯩ ꯑꯩꯅ ꯇꯥꯛꯀ ꯀꯩꯅꯣꯒꯗꯤ ꯆꯥꯛꯀ ꯌꯦꯟꯖꯥꯡꯒꯗꯤ ꯄꯨꯏ ꯑꯩꯈꯣꯏꯅꯥꯎꯄꯥꯎꯗꯨ ꯄꯨꯏ ꯃꯣꯏꯁꯨ ꯌꯨꯝꯗ ꯈꯔ ꯆꯥꯟꯅꯔ ꯈꯔ ꯊꯝꯕꯤꯔꯝꯃꯅꯤ
ꯊꯝꯕꯤꯔꯝꯃꯣ ꯄꯣꯔꯛꯑꯅꯨ ꯃꯤ ꯑꯇ ꯌꯥꯎꯍꯜꯂꯛꯑꯅꯨ
ꯌꯥꯍꯧꯗ ꯑꯩꯈꯣꯏ ꯃꯩꯗꯪ ꯆꯥꯔꯤꯁꯦ ꯑꯗꯨꯅ ꯐꯔꯅꯤ ꯍꯩ ꯌꯥꯏꯌꯦ ꯏꯁꯦꯟ ꯌꯦꯟꯗꯨꯣ ꯑꯗꯨꯝ ꯌꯥꯝꯗ꯭ꯔꯁꯨ ꯌꯨꯝꯒꯤ ꯈꯔ ꯈꯥꯏꯗꯣꯛꯑꯝꯃꯒ ꯑꯁ ꯑꯩꯗꯣ ꯄꯩꯁꯥꯗꯣ ꯌꯥꯝ ꯐꯔꯛ ꯇꯥꯕ ꯍꯟꯗꯛꯇꯣ ꯑꯗꯨꯒꯤꯗ ꯁꯦ
ꯌꯥꯅꯤꯌꯦ ꯅꯪ ꯅꯪ ꯑꯗꯨ ꯅꯪ ꯀꯩꯅꯣ ꯇꯧꯒꯦ ꯍꯥꯏ ꯍꯥꯏꯔꯒꯅ ꯑꯩꯉꯣꯟꯗꯒꯤ ꯍꯧꯖꯤꯛꯀꯤ ꯑꯣꯏꯅ ꯈꯔ ꯂꯧꯈꯤꯕꯗꯤ ꯌꯥꯅꯦꯕ
ꯂꯧꯕꯕꯨꯗꯤ ꯌꯥꯏꯑꯕ ꯑꯗꯨ ꯑꯣꯏ ꯇꯔꯁꯨ ꯅꯨꯡꯉꯥꯏꯇꯕ ꯑꯩꯗꯤ ꯃꯤꯉꯣꯟꯗ ꯄꯩꯁꯥ ꯄꯨꯁꯤꯟꯕꯁꯦ ꯑꯩ ꯍꯪꯁꯨ ꯍꯪꯖꯗꯦꯕꯀꯣ ꯑꯗꯨꯒ ꯅꯨꯡ ꯍꯩꯅꯗꯕ ꯑꯃ ꯐꯥꯎꯕ ꯗꯨꯗꯣ ꯍꯥꯏꯕꯗꯤ
ꯍꯣꯏ ꯌꯥꯔꯦ ꯅꯣꯏ ꯀꯀꯥꯗꯨꯗ ꯅꯣꯏ ꯀꯀꯥꯗꯨꯗ ꯍꯪꯉꯣ ꯌꯥꯔꯦ ꯑꯗꯨꯗꯤ
ꯍꯣꯏ ꯀꯤꯂꯣ ꯑꯅꯤꯒꯨꯝꯕꯅ ꯌꯥꯒꯗ꯭ꯔꯥ ꯈꯪꯗꯦ ꯑꯩꯈꯣꯏ ꯆꯥꯕꯩꯗꯣ ꯑꯩꯈꯣꯏ ꯌꯨꯝꯒꯤ ꯄꯥꯗꯕꯤꯗ
ꯑꯈꯣꯏ ꯆꯥꯕꯒꯤꯔꯣ ꯑꯩꯈꯣꯏ ꯆꯥꯕꯒꯤ ꯍꯣꯏ ꯑꯗꯨꯝ ꯑꯅꯤ ꯍꯥꯏꯗꯨ ꯑꯅꯤ ꯑꯃꯃ ꯃꯈꯥ ꯊꯥꯏꯅꯗꯤ ꯌꯥꯗꯤ ꯌꯥꯗꯣꯏ ꯃꯥꯜꯂꯦꯕꯀꯣ
ꯌꯧꯒꯤ ꯌꯥꯎꯔꯒ ꯑꯗꯨꯅꯤ ꯃꯈꯥꯏ ꯊꯣꯡ ꯀꯩꯁꯨ ꯄꯤꯅꯤꯡꯉꯥꯏ ꯂꯩꯇꯦꯗ ꯑꯩꯈꯣꯏ ꯀꯩꯁꯨ ꯆꯥꯔꯣꯏꯗꯕ ꯑꯉꯥꯡꯒꯤ ꯈꯔ ꯆꯥꯗꯧꯉꯥꯏ ꯆꯖ ꯃꯖꯥꯎꯟꯗꯔꯅꯤ ꯑꯗꯨꯃꯥꯏꯅ ꯇꯧꯔꯁꯦ ꯑꯪꯒꯨꯔꯗꯤ ꯑꯩꯈꯣꯏ ꯕꯥ ꯃꯣꯏꯗ ꯄꯜꯂꯦꯕ ꯃꯣꯏ ꯆꯪꯉꯥ ꯑꯅꯤ ꯑꯍꯨꯝ ꯍꯦꯛꯄ ꯌꯥꯅꯤ
ꯅꯪ ꯅꯍꯟꯒꯤ ꯑꯪꯒꯨꯔꯗꯣ ꯌꯥꯝ ꯍꯥꯎꯋꯦ꯫
ꯍꯥꯎꯕꯅꯦ ꯕꯔꯥꯗꯦ ꯅꯨꯃꯤꯠꯇ ꯑꯣꯏꯅ ꯄꯤꯖꯥꯔꯦꯒꯦ ꯎꯝ꯫ ꯃꯣꯏꯗ ꯃꯨꯟꯕ ꯈꯔ ꯋꯥꯠꯂꯤꯀꯣ ꯎꯝ꯫ ꯃꯣꯏꯗꯤ ꯍꯥꯎꯕꯅꯤ ꯆꯥꯔꯁꯦ ꯅꯪ꯫ ꯑꯥꯏꯁꯇꯨ ꯅꯪꯅ ꯄꯨꯕꯤꯕ ꯇꯥꯕ ꯑꯗꯨꯒ
ꯑꯥꯏꯁꯦ ꯑꯥ ꯑꯩ꯫ ꯑꯩꯈꯣꯏ ꯑꯥꯏꯁꯇꯨ ꯑꯣꯜꯂꯣ ꯌꯥꯗ꯭ꯔꯦꯕ ꯀꯩꯒꯤꯅꯣ ꯈꯪꯗꯦꯕ ꯑꯗꯨꯗꯣ ꯑꯩ ꯍꯪꯉꯒꯦ ꯃꯣꯏꯔꯥꯡꯊꯦꯝꯒꯤꯗꯨꯗ ꯍꯪꯕ꯭ꯔꯥ ꯑꯃꯗꯨꯗ ꯍꯪꯕ꯭ꯔꯥ ꯑꯥꯏꯁ ꯑꯣꯟꯕꯗꯨꯗꯤ ꯃꯇꯝ ꯆꯪꯍꯜꯂꯨ ꯆꯪꯉꯨꯗꯣꯏꯅꯦ ꯍꯥꯞꯄꯗꯨ
ꯍꯣꯏ ꯅꯣꯏ ꯀꯦꯛ ꯅꯨꯡꯒ ꯀꯦꯝ ꯇꯧꯕꯤꯔꯛꯀꯅꯨꯀꯣ ꯑꯩ ꯀꯩ ꯄꯥꯝꯖꯗꯦ꯫ ꯑꯩꯗꯤ ꯕꯥꯔꯗꯦꯅꯦ ꯍꯥꯏꯔꯒ ꯑꯃꯨꯛ ꯃꯤꯅꯁꯨ ꯑꯃꯨꯛ ꯈꯥꯏꯖꯤꯟꯅ꯫ ꯆꯥꯕꯁꯨ ꯅꯨꯡꯉꯥꯏꯇꯕꯀꯣ ꯁꯨꯝ ꯈꯔ ꯀꯩ꯫
ꯑꯦ ꯕꯥꯔꯗꯦꯗ ꯕꯥꯔꯗꯦꯗꯗꯤ ꯀꯃꯥꯏ ꯈꯥꯏꯖꯤꯟꯅꯔ ꯆꯥꯗꯣꯏꯅꯣꯍꯦ
ꯅꯍꯥꯟ ꯈꯥꯏꯖꯤꯟꯅ ꯆꯥꯏꯗꯨꯗꯤ ꯑꯥ ꯀꯩꯅꯣꯒꯤꯗ ꯑꯃꯥꯡꯒꯤ ꯎꯗꯣ
ꯑꯣ ꯀꯩꯅꯣ ꯍꯣꯏꯗ ꯆꯥꯕꯗꯨꯔ ꯑꯣ ꯆꯨꯝꯃꯤꯅꯦ ꯑꯗꯨꯗꯤ ꯑꯗꯨꯗꯤ ꯑꯃ ꯅꯪ ꯑꯣꯕꯥ ꯁꯥꯕꯩꯅꯤꯍꯦ꯫
ꯍꯣꯏ ꯑꯗꯨ ꯅꯨꯡꯉꯥꯏꯇꯦꯕ ꯑꯩꯗꯤ ꯑꯩ ꯑꯗꯨ ꯃꯅꯁꯨ ꯑꯦ ꯇꯧꯔꯅꯨ ꯑꯩꯒꯤꯅꯤ ꯑꯩꯅ ꯄꯩꯁꯥ ꯂꯩꯇꯕꯁꯨ꯫ ꯇꯦ ꯑꯗꯨꯝ ꯇꯧꯕ ꯌꯥꯏꯑꯕ ꯃꯥꯅ ꯃꯥꯅ ꯅꯨꯡꯉꯥꯏꯇꯕ ꯑꯗꯨꯃꯥꯏꯅ ꯇꯧꯕꯗꯣ ꯍꯥꯏꯗꯤ ꯏꯁꯥꯗ ꯏꯃꯣꯟ ꯁꯦꯡꯅꯗꯕ ꯍꯥꯏꯕꯗꯣ꯫ ꯑꯩ ꯑꯩ ꯗꯤꯄꯨꯊꯣꯛꯑꯒꯦ
ꯃꯥꯅꯅꯦ꯫ ꯃꯥꯅ ꯃꯥꯏ ꯕꯥꯔꯗꯦꯅꯦ ꯆꯥꯁꯦ ꯈꯣꯠꯁꯤꯅ ꯑꯃꯇ ꯍꯥꯏꯔꯛꯈꯤꯗꯦ ꯑꯩꯈꯣꯏꯗ꯫ ꯑꯩꯈꯣꯏꯅ ꯆꯠꯁꯤꯟꯕꯅꯦꯕ ꯑꯩꯈꯣꯏꯅ ꯆꯠꯁꯤꯟꯕꯒꯤ꯫ ꯑꯗꯨꯝ ꯈꯔ ꯑꯗꯒꯤ꯫ ꯑꯃꯗꯨꯅꯒ ꯑꯣꯄ ꯁꯥꯗꯔꯤ ꯉꯥꯏ ꯂꯩꯔꯦꯗ ꯁꯤꯗꯤ ꯑꯩꯈꯣꯏ ꯇꯧꯔꯁꯤ ꯍꯥꯏꯖꯤꯟꯗ ꯃꯥꯅ
ꯍꯣꯏ ꯑꯗꯨꯗꯤ ꯑꯗꯨꯁꯨ ꯃꯥꯅ ꯀꯟꯗꯣꯛꯀꯗꯅꯦ ꯑꯦ ꯅꯨꯡꯉꯥꯏꯇꯦ ꯁꯤꯗꯤ ꯑꯩꯒꯤꯅꯤ ꯑꯩ ꯄꯣꯅꯤꯡꯅꯨꯡꯒꯤ ꯇꯧꯖꯕꯅꯤꯅ ꯑꯩ ꯑꯗꯨꯝ ꯇꯧꯖꯔꯒꯦ
ꯍꯣꯏ ꯑꯗꯨꯃꯁꯨ ꯆꯨꯝꯃꯦ ꯑꯗꯨꯁꯨ ꯑꯗꯨꯁꯨ ꯑꯗꯨꯅꯤ ꯍꯥꯏꯕ ꯑꯃꯗꯨꯁꯨ ꯕꯥꯕꯕꯨ ꯑꯣꯏꯁꯨꯝꯕꯁ ꯂꯗꯅ ꯃꯥꯗ ꯅꯨꯄꯥꯈꯥꯏꯅꯕꯤ ꯑꯁꯦꯡꯕ ꯑꯗꯨꯗꯤ ꯑꯩ ꯍꯥꯏꯁꯦ ꯏꯃꯥ ꯑꯩꯈꯣꯏ ꯄꯤꯖꯕꯒꯤ ꯄ꯭ꯂꯥꯟ ꯂꯩꯇꯦ ꯍꯥꯏꯕ ꯃꯁꯥꯗ ꯑꯥꯗ ꯆꯠꯂꯒ ꯄꯩꯁꯥ ꯀꯌꯥꯒꯤꯅꯣꯝ ꯂꯩꯔꯒ ꯍꯨꯟꯇꯣꯛꯑꯅꯤ ꯍꯥꯏꯗꯨꯗꯤ ꯅꯪ ꯇꯥꯍꯧꯗ꯭ꯔꯕ ꯑꯗꯨꯋꯥꯗꯤ ꯕ
ꯍꯝ ꯆꯦꯛ ꯍꯁꯤꯜꯂꯀꯥꯟꯗ ꯑꯩꯈꯣꯏꯗꯅꯤ ꯇꯥꯕꯗ ꯑꯩꯈꯣꯏ ꯈꯛꯇꯅꯤ ꯂꯩꯗꯗ
ꯎ ꯍꯣꯏ ꯑꯩꯉꯣꯟꯗ ꯑꯇꯝꯅꯅ ꯅꯪꯉꯣꯟꯗ ꯑꯝꯅ ꯍꯥꯏꯔꯛꯀꯅꯤ ꯍꯥꯏꯕ ꯋꯥ ꯅꯠꯇꯕ ꯑꯗꯨꯝ ꯃꯌꯥꯝ ꯄꯨꯜꯂꯒ ꯁꯥꯟꯅꯕꯗꯗꯒꯤ ꯌꯥ ꯑꯣꯏꯗꯤ
ꯎꯝ ꯇ ꯀ ꯋꯥꯅꯤ
ꯈꯪꯗꯦ ꯑꯗꯨꯝ ꯇꯧꯕꯗꯨꯗ ꯌꯥꯗꯕꯅꯤ ꯃꯥꯁꯦ ꯄ꯭ꯂꯥꯟꯁꯦ ꯄꯤꯖꯒꯦꯅꯗꯤ ꯂꯩꯇꯕꯒꯤꯅꯦꯕ ꯑꯥꯗ ꯆꯠ ꯑꯩꯈꯣꯏꯒꯤ ꯋꯥꯈꯟꯗ ꯑꯣꯏꯅ ꯈꯜꯂꯒ ꯂꯩ
ꯎꯝ ꯍꯣꯏ ꯆ ꯆ ꯍꯜꯂꯛꯑꯦ ꯑꯗꯨꯗꯣ ꯍꯜꯂꯛꯑꯁꯨ ꯃꯥꯅ ꯑꯗꯨꯝ ꯇꯧꯕ ꯌꯥꯏꯅꯦ ꯑꯗꯨꯕꯨꯗꯤ ꯇꯧꯗꯣ ꯂꯩꯕ ꯄꯣꯠꯕꯕꯥꯕꯕꯥ ꯁꯤ ꯂꯨꯄꯥ ꯆꯥꯝꯉꯥ ꯐꯥꯗ꯭ꯔꯥ ꯑꯗꯨꯕꯨ ꯂꯨꯄꯥ ꯆꯥꯝꯃꯉꯥꯁꯨ ꯐꯥꯕ ꯅꯠꯇꯦ ꯐꯁ ꯆꯥꯃꯒ ꯀꯌꯥ ꯣ ꯑꯩꯈꯣꯏ ꯑꯣꯝꯗꯅꯦ ꯑꯗꯨ ꯈꯥꯏꯅꯩꯗꯨꯁꯨ ꯁꯣꯉꯥ ꯄꯨꯊꯣ
ꯑꯗꯨ ꯃꯥꯅꯗꯤ ꯀꯩꯅꯣꯝꯗꯤ ꯂꯩꯒꯤꯈꯤꯕ ꯃꯥꯜꯂꯦ ꯆꯧꯔ ꯀꯩꯅꯣꯝꯗꯤ ꯂꯩꯔꯛꯈꯤꯕ ꯃꯥꯜꯂꯦ ꯃꯥꯅ ꯑꯃꯗꯨꯅ ꯍꯥꯏꯔꯦꯗꯨꯗꯤ ꯑꯁ ꯃꯥꯅ ꯁꯤ ꯇꯧꯈ꯭ꯔꯅꯤꯅ
ꯁꯦꯡꯒꯥꯥꯏ ꯈꯛꯇꯪ ꯃꯥꯅ ꯂꯩꯈꯤꯕ ꯁꯦꯡꯒꯥꯏ ꯁꯦꯡꯉꯥꯏꯗꯣ ꯆꯥꯝꯃꯒꯤ ꯂꯧ ꯑꯇꯩꯗꯤ ꯄꯨꯊꯣꯛꯄꯅꯦꯕ ꯆꯧꯒꯤꯅꯦ ꯑ ꯁꯤꯡꯖꯨ ꯕꯣꯔꯥꯒꯤꯅꯦ ꯑꯗꯩ ꯄꯀꯧꯔꯥꯗꯨꯅꯦ ꯑꯗꯨꯒ ꯄꯨꯂꯞ ꯆꯥꯝꯃꯔ ꯀꯩꯅꯣ ꯇꯥꯔꯒ
ꯀꯦꯛ ꯁꯨꯅꯦ ꯍꯥꯏꯕ
ꯍꯣꯏ ꯀꯦꯛꯁꯨ ꯄꯨꯂꯞ ꯄꯨꯊꯣꯛꯑꯒ ꯃꯥꯅ ꯂꯩꯕ ꯀꯩꯅꯣ ꯈꯛꯇꯅꯦꯕ ꯁꯦꯡꯉꯥꯏꯔꯗꯨ ꯈꯛꯇꯅꯦ ꯃꯥꯅ ꯂꯧꯕꯗꯣ ꯑꯗꯨꯒꯤ ꯄꯨꯂꯞ ꯀꯦꯛꯀꯤ ꯆꯅꯤ ꯑꯃꯅꯦ ꯑꯗꯩ ꯆꯧꯒꯤ ꯆꯥꯝꯃ ꯑꯃꯅꯦ ꯑꯗꯩ ꯁꯤꯡꯖꯨ ꯕꯣꯔꯥꯒꯤ
ꯑꯩ ꯌꯦꯡꯒꯦ ꯍꯟꯗꯛ ꯀꯩꯅꯣꯗꯣ ꯃꯣꯏꯔꯥꯡ ꯑꯊꯤꯡꯕꯗꯨ ꯍꯧꯔꯛꯄ꯭ꯔꯥ ꯌꯦꯡꯗꯦ ꯁꯤꯟꯕ ꯂꯥꯡꯕ ꯍꯧꯔꯛꯄ꯭ꯔꯥ ꯌꯦꯡꯗꯦ ꯅꯪꯒꯤ ꯀꯦꯛ ꯑꯗꯨꯗꯤ ꯇꯧꯈ꯭ꯔꯦ ꯈꯪꯉꯦ ꯈꯦꯠꯅꯕꯁꯤꯅ ꯑꯩ ꯊꯝꯒꯅꯨ ꯍꯥꯏꯁꯤ ꯇꯧꯔꯗꯤ ꯆꯞ ꯃꯥꯟꯅꯅ ꯇꯧꯋꯦ ꯍꯥꯏꯕꯅꯤꯗ ꯊꯧꯕꯨꯁꯤꯅ ꯍꯦꯟꯖꯤꯜꯂꯛꯄꯅꯦꯕ ꯍꯦꯛꯇꯤ
ꯑꯩ ꯀꯩꯅꯣꯗ ꯍꯥꯏꯔꯛꯒꯦ ꯅꯨꯃꯤꯠꯇꯨ ꯑꯗꯨꯝ ꯍꯥꯏꯔꯛꯑꯒꯦ
ꯅꯨꯃꯤꯠꯇ ꯍꯥꯏꯔꯛꯀꯦ ꯍꯥꯏꯔ ꯅꯨꯃꯤꯠꯇ ꯍꯥꯏꯔꯛꯄꯗꯨꯗꯤ ꯑꯁ ꯑꯩꯒꯤꯅꯦ ꯊꯕꯛ ꯁꯥꯗꯅ ꯆꯤꯜꯂꯛꯇꯧ ꯃꯥꯜꯂꯦ ꯀꯣꯡꯕ ꯀꯥꯡꯕꯨꯗꯣ
ꯆꯤꯜꯂꯛꯑꯒ ꯆꯥꯗꯦꯅꯦ ꯕꯟꯗꯪ ꯆꯥꯔꯨꯁ ꯌꯥꯏ ꯀꯩꯅꯣ ꯀꯥꯏꯗꯦ
ꯍꯣꯏ ꯌꯦꯡꯁꯤ ꯑꯗꯨ ꯅꯪꯗꯗꯤ ꯏꯃ ꯍꯥꯏꯗꯣꯛꯈ꯭ꯔꯦꯁꯤ ꯀꯔꯤꯃꯤꯗꯗꯤ ꯍꯥꯏꯔꯍꯧꯕꯅꯗꯤ ꯐꯕ꯭ꯔꯗꯤ ꯈꯜꯂ ꯑꯩꯗꯤꯦ
ꯃꯥ ꯈꯪꯈ꯭ꯔꯕꯅꯤꯅꯍꯥꯟ ꯑꯩ ꯑꯗꯨꯃꯥꯏꯅ ꯇꯥꯏꯅꯤꯅ ꯅꯍꯥꯟ ꯍꯥꯏ
ꯑꯣ
ꯍꯪꯕꯅꯦ ꯃꯇꯝ ꯗꯥꯏꯔꯦꯛ ꯈꯪꯈ꯭ꯔꯕꯅꯦꯕ ꯎꯝ ꯎꯝ ꯑꯩꯒꯤ ꯅꯪꯒꯤꯗꯨ ꯀꯥꯎꯋꯦꯅ ꯅꯪ ꯍꯥꯏꯔꯛꯐꯝꯕꯨꯛꯇ ꯌꯦꯡꯈꯤꯕꯅꯦꯕ ꯑꯩꯅ ꯍꯥꯏꯈꯤꯕꯅꯦ ꯑꯦꯂꯚꯦꯟ ꯇꯥꯕꯅꯤ ꯀꯨꯃꯥꯒꯤꯅ ꯗꯦꯠ ꯑꯩꯠꯇꯤꯟꯅꯅ ꯑꯃ ꯍꯥꯏꯈꯤꯕꯅꯤ
ꯎꯝ
ꯌꯦꯡꯑꯁꯤ ꯁꯦ ꯑꯗꯨꯝ ꯃꯥ ꯈꯪꯕꯗꯤ ꯈꯪꯕꯅꯦ ꯑꯗꯣ
ꯅꯠꯇꯦ ꯖꯨꯂꯥꯏ ꯑꯩꯇꯤꯟꯗ ꯃꯥꯒꯤꯅ
ꯎꯝ
ꯍꯣ ꯍꯣꯏ ꯑꯩ ꯊꯝꯃꯒꯦꯀꯣ
ꯊꯝꯃꯒꯦ ꯑꯗꯨꯒ ꯑꯩ ꯀꯩꯅꯣꯗꯣ ꯍꯥꯏꯕꯤꯔꯛꯀꯦ ꯍꯥꯏꯕ
ꯍꯣ ꯍꯣ ꯍꯣꯏ ꯊꯝ ꯊꯝ ꯎꯝ
ꯐꯣꯟ ꯇ ꯑꯣꯀꯦ ꯊꯝꯃꯣ ꯊꯝꯃ